ꯑ
ꯍꯜꯂꯣ ꯕ꯭ꯔꯖꯔ ꯅꯨꯡꯉꯥꯏꯔꯤꯕ꯭ꯔꯣ
ꯏ ꯃꯥꯔꯤꯦ ꯏꯅ ꯃꯥꯔꯤꯦ
ꯀꯩꯗꯧꯔꯤꯅꯣ
ꯍꯤꯞ ꯌꯦ ꯁꯃꯗꯅ
ꯀꯔꯤ ꯁꯥꯕ꯭ꯔꯥ ꯀꯣ
ꯅꯪꯗꯤꯅꯦ ꯑꯩꯅ ꯁꯥꯕ꯭ꯔꯥ ꯅꯨꯡꯁꯥꯅ ꯁꯥꯕ꯭ꯔꯥ ꯈꯪꯗ꯭ꯔꯦꯅꯦ ꯑꯩꯁ ꯅꯍꯥꯟꯗꯣ ꯕꯨꯅꯤ ꯐꯦꯁꯇꯣ ꯏꯁꯁ ꯅꯨꯡꯉꯥꯏꯇꯕ ꯋꯥꯒ ꯉꯥꯡꯂꯛꯏꯅꯦ
ꯁꯤꯀꯥ ꯊꯝꯖꯤ ꯂꯧꯕ
ꯑꯦ ꯀ ꯇꯝꯖ ꯇꯧꯗꯨꯅ ꯏꯅꯤꯅꯦ ꯀꯣꯠꯔꯒ ꯀꯩꯅꯣ ꯄꯂꯤꯌꯥꯟꯗꯒꯈꯣꯏ ꯈꯣꯠ ꯍꯕꯥꯅꯤ ꯐꯖꯅ ꯇꯤꯟꯅꯕꯅꯤꯅꯀꯣ ꯃꯊꯌꯨꯈꯗꯣ ꯏ ꯃꯣꯏꯗꯤ ꯊꯕꯛꯒꯀ ꯐꯪꯒ ꯑꯩꯈꯣꯏꯕꯨ ꯈꯪꯗ꯭ꯔꯦ ꯈꯣꯠꯂꯦꯒ ꯑꯁ ꯐꯖꯅ ꯉꯥꯡꯉꯤꯅꯤ
ꯎꯝ
ꯑꯦꯅꯦ ꯑꯗꯨꯏ ꯅꯠꯇ ꯑꯣꯏꯔꯝ ꯅꯣꯏꯗ ꯃꯣꯏꯁꯨ ꯊꯕꯛ ꯆꯤꯡꯒꯤ ꯑꯣꯏꯔꯝꯅꯤꯗꯥ ꯍꯥꯏꯔꯒꯦ ꯍꯁꯨ ꯐꯣꯟꯒꯗ꯭ꯔꯦ ꯀꯩꯀꯥꯟꯅ ꯅꯨꯡꯉꯥꯏꯇꯦ ꯍꯥꯏꯔꯦ ꯏꯕꯥꯅꯤꯗ ꯎꯝ ꯃꯥꯅ ꯀꯣꯜ ꯇꯧꯔꯁꯦ ꯑꯩꯅꯦ ꯅꯪꯅꯦ ꯑꯗꯨꯒ ꯆꯦꯟꯕꯤꯂꯨ ꯏꯒꯤ ꯈꯨꯁꯤꯅ ꯃꯔ ꯋꯥꯔ ꯇꯧ ꯃꯥꯜꯂꯦ
ꯑꯥ
ꯍꯥꯏꯃꯅ
ꯀꯥꯏ ꯂꯩ ꯍꯥꯏꯕꯣ
ꯃꯔꯥꯝ ꯂꯩ ꯍꯥꯏ ꯍꯟꯗꯛ ꯑꯦꯛꯖꯥꯝ ꯂꯣꯏꯔꯁꯤ ꯑꯦꯝ ꯏ ꯌꯨꯗ ꯍꯥꯏꯕ꯭ꯔꯥ ꯀꯔꯤꯗꯔꯥ ꯂꯩꯅꯤ ꯍꯥꯏ
ꯑꯆꯥ
ꯃꯥꯗ ꯀꯔꯤ ꯁꯕꯖꯦꯛ ꯀꯩ ꯑꯣꯅꯔꯁ ꯂꯧꯕ ꯀꯥꯎ ꯏꯖꯨꯀꯦꯁꯟ ꯅꯠꯇꯦ ꯀꯔꯤꯔꯝꯃꯛꯣ ꯍꯥꯏꯕꯅꯤꯅꯤ ꯈꯤꯇꯪ ꯇꯣꯉꯥꯝꯃꯤꯃ ꯑꯩꯗꯣ
ꯁꯥꯁꯤꯗ ꯃꯗꯤ ꯁ ꯍꯦ
ꯅꯨꯡꯁꯥꯁꯤꯖꯅ ꯌꯩꯔꯦ ꯌꯩꯔꯦ ꯌꯩꯔꯦ ꯃꯄꯥꯡꯒ ꯊꯣꯛꯄ ꯉꯝꯗꯦ ꯑꯩ
ꯎꯝ
ꯃꯁꯤ ꯋꯦꯗꯔ ꯂꯧꯒꯥꯁꯨꯗꯤ ꯅꯣꯏꯗꯤ ꯂꯧ ꯈꯣꯏꯗ꯭ꯔꯣꯅꯦ ꯍꯟꯗꯥꯛ
ꯑꯣꯏ
ꯍꯥꯥ
ꯒꯥꯔꯤꯗꯣ ꯅꯨꯡꯁꯥ ꯑꯁꯤꯗ ꯑꯁꯤꯗ ꯈꯥꯎꯉꯁꯤꯦ
ꯇꯥꯔꯕꯣ
ꯎꯝ ꯇꯥꯏ ꯁꯦꯠ ꯃꯄꯥꯗ ꯇꯕꯣ
ꯇꯥꯏ ꯇꯥꯏ ꯀꯩꯗꯧꯕꯔꯣ
ꯀꯩꯁꯨ ꯇꯂꯗꯤꯗꯥ
ꯑꯩ ꯅꯣꯏꯗꯤ ꯂꯧ ꯈꯣꯏꯗ꯭ꯔꯣ ꯍꯥꯏꯕꯅꯤꯅꯦ ꯍꯥꯥ ꯅꯩ ꯅꯦꯇꯋꯥꯛꯅꯨꯪꯉꯥꯏꯇ‌ꯦꯗꯥ ꯇꯕ꯭ꯔꯨꯣ ꯅꯪꯒꯤ ꯅꯦꯠꯋꯥꯛꯁꯦ ꯄꯠꯂꯦꯗ
ꯄꯠꯁꯤꯅꯣꯗ ꯑꯗꯨꯝ ꯉꯥꯡꯅꯔ ꯂꯣꯏꯔꯦ ꯀꯩꯅꯣ
ꯑꯣ ꯇꯉꯥꯡꯅꯔ ꯂ‌ꯣꯏꯔꯦ
ꯇꯨꯝꯃ ꯂꯩꯕ꯭ꯔꯥꯅꯦ
ꯍꯣꯏ ꯍꯒ ꯂꯩꯑꯦ ꯅꯨꯡꯁꯥ ꯁꯃꯥꯟꯅꯩꯀꯥꯏ ꯃꯄꯥꯟ ꯊꯣꯛꯄ ꯉꯝꯒꯗꯣꯁꯦ
ꯁꯟꯈ꯭ꯔꯕꯣ ꯑꯦꯂꯦꯚꯦꯟ ꯇꯨꯋꯦꯜꯚ ꯀꯤꯗꯣ
ꯁꯦꯝꯂꯤꯉꯀꯟꯗ ꯍꯟꯗꯛꯇꯤ ꯂꯣꯏꯗꯧ ꯃꯥꯜꯂꯦ ꯄꯍꯩꯁ ꯂꯤꯐꯥ ꯂꯣꯑꯣꯏꯒ ꯍꯥ
ꯅꯪꯔꯣ
ꯎꯝ
ꯂꯣꯏꯁꯤꯂꯣ ꯂꯣꯏꯁꯤꯂꯣ
ꯄꯩꯁꯥꯅꯤꯅꯦ ꯂꯥꯏꯔꯤꯛ ꯇꯝꯃꯁꯦ ꯐꯪꯈꯤꯗꯣꯏꯅꯦ ꯇꯔꯥꯏ ꯇꯔꯥꯏꯅ ꯈꯟꯕ ꯌꯥꯕ ꯄꯣꯠ ꯅꯠꯇ꯭ꯔꯦꯅꯦ ꯍ
ꯇꯃꯣ ꯂꯩꯔꯤ ꯍꯦꯔꯁꯤ
ꯎꯝ ꯍꯩꯕꯅꯤ ꯌꯥꯝꯅ ꯍꯩꯕꯅꯤ ꯑꯩꯃꯗꯅ
ꯍꯣꯏ ꯍꯩꯇꯕ ꯁꯤꯡꯗꯤ ꯇꯣꯛꯈ꯭ꯔꯒꯦ
ꯑꯦꯝ ꯌꯨꯒꯤ ꯍꯤꯁꯇ꯭ꯔꯤ ꯗꯤꯄꯥꯔꯠꯃꯦꯟꯗ ꯂꯩꯀꯨꯁꯤꯡꯒꯣꯏꯒꯤ ꯃꯣꯏ ꯔꯤꯂꯦꯇꯤꯞ ꯂꯩꯕꯅꯦꯕ ꯑꯗꯨꯗ
ꯎꯝ
ꯑꯗꯨꯒꯤ ꯍꯤꯁꯇ꯭ꯔꯤ ꯗꯤꯄꯥꯔꯠꯃꯦꯟꯒꯤ ꯀꯩꯅꯣ
ꯔꯣꯡꯒꯤ ꯏꯗꯔꯣ
ꯑꯥ
ꯑꯣ ꯍꯁꯗꯥꯝꯒꯤ ꯀꯩꯅꯣ ꯇꯧꯕ ꯑꯗꯨꯝꯇꯅ ꯂꯥꯛꯄ ꯅꯨꯄꯥꯗ ꯑꯣꯏꯔꯝꯅꯤ
ꯀꯩꯁꯤ ꯇꯝꯒꯦ ꯍꯥꯏꯗꯤ
ꯏꯁꯗꯝꯅ ꯂꯥꯛꯄꯝꯗ ꯑꯦ꯭ꯂꯣꯛꯗ ꯔꯦ ꯅ ꯃꯤꯌꯗꯥ ꯍꯥꯏꯦꯕ꯭ꯔꯣ
ꯌꯌꯅꯦ ꯑꯗꯨ ꯑꯗꯨ ꯅꯠꯇꯦ ꯀꯩꯅꯣꯗ ꯂꯩꯕ ꯃꯥꯎꯒꯤ ꯀꯣꯂꯣꯅꯤꯗ ꯂꯩꯕ ꯃꯩꯄꯥꯎ ꯃꯥꯏꯀ꯭ꯔꯣꯅꯤꯌꯥꯅꯤ ꯑꯦꯝ ꯏ ꯌꯨꯗ ꯀꯩꯅꯣ ꯍꯤꯁꯇ꯭ꯔꯤ ꯗꯤꯄꯥꯔꯠꯃꯦꯟꯒꯤ ꯍꯩꯁꯣꯗꯤꯔ ꯑꯃ ꯄꯣꯛꯏ ꯍꯥꯏ ꯄ꯭ꯔꯣꯐꯦꯁꯔꯅꯦ ꯑꯗꯨ ꯑꯗꯨꯗ ꯇꯥꯟꯅꯕ ꯐꯗꯔꯥ ꯈꯪꯗꯦ ꯚꯦꯀꯦꯟꯁꯤꯗꯣ ꯂꯩꯒꯗ꯭ꯔꯥ ꯍꯥꯏꯅꯀꯣ ꯑꯩ ꯁꯛꯁꯨ ꯈꯪꯕꯅꯦꯕ ꯄꯥ ꯉꯝꯗꯧ ꯇꯝꯒꯕ ꯀꯩ ꯗꯤꯄꯥꯔꯠꯃꯦꯟ ꯂꯧꯔꯣ ꯈ ꯈꯣꯠꯄ꯭ꯔꯣ ꯍꯪꯉꯤꯕ ꯑꯩꯉꯣꯟꯗ ꯑꯩꯅ ꯍꯤꯁꯇ꯭ꯔꯤꯅꯦꯦꯝꯗꯨꯅꯦ ꯍꯥꯏꯕ ꯑꯩꯁꯨ ꯑꯦꯝ ꯏ ꯌꯨꯒꯤ ꯍꯤꯁꯇ꯭ꯔꯤ ꯗꯤꯄꯥꯔꯠꯃꯦꯟꯒꯤ ꯑꯩꯁꯨ ꯗꯤ ꯑꯦꯅꯦ ꯍꯥꯏꯕ꯭ꯔꯥꯃ ꯍꯥꯏꯕꯅꯦꯕ ꯃꯥꯅ ꯋꯥꯔꯤꯗ ꯈꯤꯇꯪ ꯁꯥꯟꯅꯔꯗꯤ ꯚꯦꯀꯦꯟꯁꯤ ꯑꯣꯏꯅ ꯂꯩꯒꯗ꯭ꯔꯥ ꯍꯥꯏꯔꯅꯤꯗ
ꯌꯥꯥꯡꯅ
ꯍꯧꯖꯤꯛ ꯏꯟꯗꯤꯌꯥꯗ ꯏꯗꯨꯀꯦꯁꯟꯒꯤ ꯀꯩꯅꯣꯁꯦ ꯄꯤ ꯑꯩꯆ ꯗꯤꯒꯁꯦ ꯀꯩꯁꯨ ꯅꯠꯇ꯭ꯔꯦꯅꯦ ꯈ꯭ꯋꯥꯏꯒꯤ ꯃꯤ ꯑꯃꯅꯤꯅꯦ
ꯀꯗꯤ ꯂꯣꯏꯔꯦ ꯊꯨꯕꯛꯁꯨ ꯐꯪꯉꯣ ꯑꯦꯛꯖꯥꯝ ꯊꯥꯒꯗ
ꯑꯗꯨꯅꯤꯅꯦ ꯑꯗꯨꯅꯤꯅꯦ ꯍꯥꯟꯅꯗꯤ ꯑꯦꯝ ꯑꯦ ꯈꯣꯏ ꯂꯣꯏꯗꯤ ꯍꯥꯏꯔ ꯍꯥꯏꯔꯕꯅꯤꯗꯣ ꯍꯥꯟꯅꯗꯤ ꯍꯧꯖꯤꯛꯇꯤ ꯄꯤ ꯑꯩꯆ ꯗꯤ ꯂꯣꯏꯕꯁꯦ ꯑꯁꯤ ꯅꯠꯇ꯭ꯔꯕ
ꯎꯝ
ꯀꯝꯄꯂꯤꯇꯤ ꯐꯦꯜ ꯇꯧꯔꯕꯅꯤꯅ ꯍꯟꯪꯛꯇꯤ
ꯄꯩꯁꯥ ꯇꯥꯔ ꯂꯩꯕꯅ ꯐꯩꯅ
ꯄꯩꯁꯥ ꯇꯥꯕꯅꯣ ꯃꯅꯤꯄꯨꯔꯗꯒꯥꯏ ꯀꯩ ꯄꯩꯁꯥ ꯇꯥꯕ ꯂꯩꯅꯣꯏ ꯀꯦꯚꯟ ꯀ꯭ꯔꯤꯌꯨꯒꯤ ꯇꯧꯕꯁꯨꯅꯤꯅ
ꯝꯗꯣ ꯥꯏ ꯊ ꯍꯔꯏꯅꯦ
ꯀꯩ ꯍꯥꯏꯕ ꯅꯪꯅ
ꯑꯦꯅꯀꯤꯦꯅ ꯍꯥꯏꯕꯤꯕ
ꯑ
ꯑ ꯏ ꯊ ꯍꯥꯏꯅ
ꯑꯗꯤꯀꯣ ꯑꯣꯏꯗꯕꯅꯦ ꯃꯥꯒꯤ ꯀꯩꯅꯣꯗꯣ
ꯁꯦꯣ ꯌꯥꯗꯦꯕ
ꯃꯥ ꯈꯛꯇꯪ ꯃꯥꯏ ꯐꯪꯉꯅꯤ ꯇꯨꯃꯤꯟꯅ ꯂꯩꯅꯤ ꯅꯍꯥꯟꯁꯨ ꯃꯥ ꯁꯦꯀ꯭ꯌꯨꯔꯤꯇꯤ ꯆꯠꯂꯦ ꯀꯜꯂꯛꯑꯦ ꯍꯥꯏꯕꯗꯣ
ꯑꯩꯅ ꯍꯪꯕꯩ ꯉꯔꯥꯡꯁꯨ ꯍꯪꯕꯩ ꯂꯩꯇꯦ ꯄꯤꯗꯦ ꯄꯤꯗꯦ ꯍꯥꯏ
ꯀꯔꯤ ꯄꯩꯁꯥꯔꯣ ꯑꯗꯣ ꯑꯗꯨꯗꯣ ꯀꯀ ꯆꯝꯗꯥꯏꯅ ꯍꯥꯏꯕꯗ ꯅꯪ ꯈꯨꯟꯗ ꯂꯩꯔꯣ ꯏꯝꯐꯥꯜ ꯂꯩꯔꯣ ꯏꯝꯐꯥꯜ ꯂꯩꯔꯗꯤ ꯁꯦꯀ꯭ꯌꯨꯔꯤꯇꯤ ꯆꯠꯂꯨꯁꯦ ꯏꯕꯅꯤ ꯃꯥꯒ ꯑꯩꯒ ꯑꯗꯨꯒ ꯇꯥꯡꯈꯨ ꯑꯉꯥꯡ ꯁꯝ ꯐꯪꯗꯕꯀꯣ
ꯎꯝ
ꯂꯧꯍ ꯑꯃꯒꯤꯅꯦ ꯊꯥꯡꯃꯩꯕꯟꯗꯅꯦ ꯍꯥꯏꯕ ꯑꯁ ꯑꯩꯗꯤ ꯌꯨꯝꯗ ꯂꯩꯌꯦ ꯑꯁ ꯆꯠꯇꯤ ꯆꯠꯅꯤꯡꯕꯅꯦ ꯄꯩꯁꯥꯒ ꯂꯩꯇꯕꯅꯦ ꯑꯗꯒꯤ ꯅꯣꯡꯃꯗ ꯐꯥꯏꯚ ꯍꯟꯗ꯭ꯔꯦꯗ ꯍꯥꯏꯔꯒ ꯅꯦꯒꯣꯁꯤꯌꯦꯁꯟ ꯇꯧꯕ ꯌꯥꯏꯌꯦꯔꯥ
ꯎꯝ
ꯑꯗꯣ ꯋꯤꯁꯗꯝꯗ ꯍꯥꯏꯕꯤꯕꯅꯦ ꯋꯤꯁꯗꯝꯒ ꯑꯨꯡ ꯂꯩꯅꯤ ꯏꯝꯐꯥꯜꯗ ꯑꯩ ꯍꯥꯏꯕꯤꯕ ꯆꯀ꯭ꯔ ꯆꯠꯂꯔꯣꯏꯗ꯭ꯔꯥ ꯈꯪꯗꯦ ꯑꯗꯨꯗꯣ ꯋꯥꯔꯤꯁꯤꯅꯅꯕꯧ ꯍꯥꯏꯕ ꯑꯩꯅ ꯋꯤꯁꯤꯗꯥꯝꯁꯨ ꯊꯕꯛ ꯐꯤ ꯂꯩꯅꯦ ꯈꯣꯠꯂ ꯍꯥꯏꯕꯤꯕ
ꯎꯝ
ꯑꯗꯒꯤ ꯆꯠꯄ ꯃꯥꯜꯂꯦ ꯅꯍꯥꯟ
ꯆꯠ ꯆꯠꯄꯅꯦ ꯆꯄꯅꯦ
ꯌꯨꯝꯒꯤ ꯂꯨꯍꯣꯡ ꯑꯗꯨꯕꯨ ꯀꯔꯤꯒꯤ ꯊꯨꯡꯉꯣꯏꯗꯕꯅꯗ ꯃꯆꯤꯟꯗꯤ
ꯐꯪꯒꯅꯤ ꯐꯪꯒꯅꯤ
ꯂꯨꯄꯥ ꯂꯤꯁꯤꯡ ꯑꯃꯕꯨꯗꯤ ꯐꯪꯅꯦꯕ ꯆꯥꯝꯃꯉꯥ ꯍꯥꯏꯕꯗꯣ ꯄꯥꯔꯀꯤꯡ ꯀꯩꯀꯩꯒꯤ ꯌ‌ꯦꯡꯁꯤꯜꯂꯗꯤ ꯌꯥꯗꯕꯅꯤꯅꯤ
ꯏꯕꯥꯅꯤꯁꯦ ꯀꯌꯥꯔꯛꯁꯨ ꯌꯥꯔꯦ
ꯈꯪꯗꯦ ꯈꯪꯗꯦ
ꯑꯁ ꯋꯥꯔꯦꯗ ꯄꯨꯟꯁꯤꯁꯦ
ꯍꯧꯖꯤꯛꯁꯤ ꯏꯔꯣꯏꯕ ꯃꯐꯝ ꯑꯃ ꯂꯩꯗꯤ
ꯍꯣꯏ ꯑꯁ ꯂꯨꯖꯅꯤꯅꯨꯡꯉꯥꯏ
ꯀꯩꯅꯣꯗꯣ ꯃꯟꯇ꯭ꯔꯤꯄꯨꯈ꯭ꯔꯤꯔꯣꯝꯒꯤ ꯃꯥꯔꯖꯤꯡꯒꯤꯔꯣꯝꯗ‌ꯣ ꯑꯃꯌꯨꯁ ꯀꯩ ꯍꯥꯏꯔꯦ ꯑꯃ꯭ꯌꯨꯁꯃꯦꯟ ꯄꯥꯔꯛ ꯂꯩꯕꯇꯕꯨ ꯑꯗꯨ ꯀꯌꯥ ꯍꯥꯏꯕ꯭ꯔꯣꯀꯣ
ꯑꯥ
ꯑꯦꯃꯤ꯭ꯌꯨꯁꯃꯦꯟ ꯄꯥꯔꯛ ꯇꯣ ꯀꯌꯥ ꯀꯌꯥ ꯍꯥꯏꯕ꯭ꯔꯣꯀꯣ ꯑꯦꯟꯇ꯭ꯔꯤꯗꯣ ꯌꯥꯝꯗꯤ ꯌꯥꯝꯔꯝꯔꯣꯏꯗ
ꯎꯝ ꯌꯥꯝꯃ ꯃꯖ
ꯏꯔꯣꯏꯕꯕꯗꯤ ꯏꯁꯤꯡ ꯇꯤꯡꯉꯒꯅ ꯆꯠꯄ ꯌꯥꯏꯗ ꯆꯠꯄꯗꯤ ꯅꯥꯛꯇꯤ ꯅꯛꯄꯅꯤꯅꯀꯣ
ꯌꯥꯝꯅ ꯂꯥꯞꯇꯕꯅꯤꯅ
ꯎꯝ
ꯑꯗꯨꯗꯣ ꯀꯔꯤꯔꯥ ꯌꯥꯝ ꯂꯩꯔꯤꯗꯀꯣ ꯃꯐꯝꯗꯣ
ꯎꯝ ꯂꯩ
ꯕꯨꯠꯀꯤ ꯀꯩꯅꯣ ꯍꯣꯔꯣꯔꯒꯤ ꯇꯥꯏꯞꯇꯨꯁꯨ ꯂꯩꯕ ꯅꯠꯇ꯭ꯔꯣ ꯑꯗꯨꯒꯤ ꯄꯥꯛꯔꯇ‌ꯣ ꯇꯤꯛꯀꯦꯠ ꯀꯛꯂꯕꯅꯤꯅꯦ ꯑꯃꯨꯛꯀ ꯑꯗꯨꯒꯤ ꯆꯪꯕꯗꯣ
ꯀꯝꯄꯜꯁꯔꯤꯅꯦꯅ
ꯎꯝ ꯑꯩꯗꯤ ꯇꯤꯛꯀꯦꯠ ꯋꯥꯟꯁ ꯀꯛꯄꯗ ꯂꯣꯏꯔꯕ꯭ꯔꯥ ꯈꯟꯕ꯭ꯔ
ꯎꯝ ꯈꯪꯈꯤꯗ ꯑꯗꯨꯕꯨꯗꯤ ꯆꯠꯇꯅꯤꯅꯨ ꯀꯣ
ꯆꯠꯄꯗꯤ ꯌꯥꯏ ꯏꯁꯤꯡꯁꯤ ꯅꯥꯔꯁꯦ ꯍꯥꯏꯔꯗꯤ ꯑꯗꯨꯗ
ꯄꯨꯡ ꯀ ꯣꯁꯅ ꯆ ꯇꯦꯡꯅꯣ
ꯑꯩꯁꯨ ꯍꯣꯔꯦꯟ ꯄꯨꯡ ꯑꯃꯕ ꯈꯛꯇꯪꯁꯤꯅ ꯄꯨꯡ ꯐꯥꯏꯚ ꯊꯥꯔꯇꯤꯗ ꯍꯥꯏꯗꯅ ꯐꯥꯏꯚ ꯐꯤꯞꯇꯤ ꯅꯥꯏꯟ ꯑꯩ ꯆꯨꯝ ꯈꯛꯇꯪ ꯁꯅꯥꯕꯅꯤꯅ ꯃꯥꯡꯗꯣꯛꯑꯝ ꯑꯃ ꯈꯇꯪꯒꯤ ꯌꯥꯝꯅ ꯀꯟꯅꯁꯨ ꯅꯥꯗꯗ ꯀꯅꯈꯣꯏ
ꯑꯅ
ꯅꯨꯡꯊꯪꯅ ꯑꯩꯈꯣꯏ ꯍꯧꯧꯅꯥꯗ꯭ꯔꯕꯨ ꯊꯕꯛ ꯆꯠꯂꯦ ꯍꯥꯏ
ꯊꯥꯎꯅꯗꯤꯅ ꯅꯍꯥꯟ ꯀꯣꯜ ꯇꯧꯔꯛꯑꯝꯃꯦ ꯑꯩ ꯇꯨꯝꯃ ꯑꯃꯗ ꯑꯃꯨꯛ ꯇꯧꯔꯒ ꯍꯥꯏ
ꯀꯪꯗ꯭ꯔꯦꯅ ꯑꯗꯨꯒ ꯏꯁꯃꯣꯀꯤ ꯍꯣꯏꯁꯨ ꯀꯩꯀꯩ ꯇꯧꯕ ꯅꯅꯤ ꯍꯁꯃꯨꯀꯤ ꯍꯣꯏ ꯆꯞꯄ ꯃꯥꯥꯔꯦꯅ ꯑꯩ ꯌꯨꯝ ꯀꯨꯃꯟꯃꯤꯇꯣ
ꯍꯣꯏ
ꯀꯩ ꯂꯩꯔꯣꯅꯤ ꯏꯃꯒ
ꯑ ꯑꯨ ꯍꯥꯥ
ꯌ
ꯌꯨꯝ ꯍꯟꯕ꯭ꯔꯣꯕ ꯎꯝ
ꯑ ꯂꯣꯏꯅ ꯂꯣꯏꯅ ꯍꯟꯥꯟꯕ꯭ꯔꯕ ꯇꯥꯔꯕꯣ